ꯀꯩꯇꯕ꯭ꯔꯣ
ꯃꯥꯔꯤꯌꯦꯝꯅꯪꯗꯤ ꯀꯩꯗꯧꯔꯤꯒꯦ
ꯆꯥꯛ ꯆꯥꯈ꯭ꯔꯕ꯭ꯔꯣ
ꯆꯔꯦ ꯆꯔꯔꯕꯣ
ꯆꯥꯗ꯭ꯔꯤ
ꯀꯔꯤ ꯃꯊꯦꯜ ꯊꯣꯡꯗꯦꯅꯅꯥ ꯊꯦꯡꯉꯤꯗ
ꯆꯥꯛ ꯆꯥꯅꯉꯥꯏ ꯇꯜꯂꯒ ꯂꯩꯕ
ꯑ ꯀꯔꯤ ꯃꯊꯦꯜ ꯊꯣꯡꯉꯤꯅ
ꯑꯩꯈꯣꯏꯗꯨ ꯈꯪꯗꯦ ꯀꯒꯥꯔꯤ ꯃꯊꯦꯜ ꯊꯣꯛꯕ꯭ꯔꯥ ꯆꯥꯛꯁꯥꯡꯗ ꯆꯪꯗ꯭ꯔꯤ
ꯑꯥ ꯀꯩꯗꯧꯔꯝꯃꯤꯅꯣ ꯑꯩ ꯈꯨꯟꯗ ꯂꯩꯇꯦꯗ ꯊꯧꯕꯗ ꯂꯩꯦ
ꯑꯍꯥꯎ
ꯅꯥꯟ ꯀꯨꯝꯃꯃꯦ ꯁꯇꯤ ꯂꯩ ꯂꯩꯇꯦꯗ ꯑꯩꯈꯣꯏꯒꯤ ꯁꯨꯇꯤꯕꯨ ꯀꯩꯅꯣ ꯌꯥꯎ ꯁꯅꯦ ꯆ ꯀꯣ ꯒ ꯋꯥꯂꯤ
ꯑꯦ ꯖꯨꯟꯁꯣꯇꯤ ꯂꯩꯇꯦ
ꯎꯝ ꯅꯨꯡꯉꯥꯏꯇꯦꯅꯦ
ꯎꯝ ꯑꯩꯈꯣꯏ ꯀꯣꯆꯤꯡ ꯁꯦꯟꯇꯔ ꯑꯣꯏꯕꯅꯤꯅ
ꯀꯣꯏꯕ ꯅꯦ
ꯍꯥꯥ
ꯀꯔꯤꯒꯨꯝꯕ ꯊꯕꯛ ꯑꯃ ꯊꯤꯕꯤꯌꯣ
ꯒꯨꯝꯕ ꯊꯕꯛ
ꯌꯨꯝꯗ ꯂꯩꯅꯤꯡꯗ꯭ꯔꯦ ꯑꯉꯥꯡ ꯁꯤꯅꯕꯗ ꯋꯥꯔꯦ
ꯑꯉꯥꯡ ꯑꯃꯗꯨꯕꯨ ꯃꯔꯣꯟ ꯊꯣꯛꯈ꯭ꯔꯕ꯭ꯔꯣ
ꯃꯃꯥ ꯃꯃꯥ ꯂꯥꯛꯈ꯭ꯔꯕꯅꯤꯅ ꯇꯟꯈ꯭ꯔꯦ ꯍꯧꯖꯤꯛꯇꯤ ꯂꯩꯅꯉꯥꯏ
ꯑꯥ
ꯑꯉꯥꯡ ꯑꯃꯗꯣ ꯃꯔꯣꯟ ꯊꯣꯛꯈ꯭ꯔꯕ꯭ꯔꯥ
ꯁꯅꯥꯔꯒ ꯂꯑꯦ ꯍꯧꯖꯤꯛꯇꯤ ꯐꯣꯟ ꯌꯦꯡꯗ꯭ꯔꯦ ꯅꯨꯡꯉꯥꯏꯈ꯭ꯔꯦ ꯍꯧꯖꯤꯛꯇꯀꯤꯃꯛ ꯎꯝ
ꯑꯄꯤ ꯑꯄꯨ ꯈꯔꯗꯤ ꯅꯨꯡꯉꯥꯏꯔꯤꯕ ꯅꯠꯇ꯭ꯔꯥ
ꯎꯝ ꯅꯨꯡꯉꯥꯏꯔꯤ ꯏꯄꯥꯈꯣꯏꯗꯤ ꯑꯥ ꯆꯥꯟꯗꯦꯜꯗ ꯆꯠꯂꯦ ꯄꯨꯨ ꯅꯥꯕꯒꯤ ꯑꯩ ꯁꯤ ꯁꯗ ꯆꯠꯂꯒ ꯂꯩꯕꯅꯦ
ꯑꯄꯤꯗꯤꯖꯝ ꯂꯩꯕ ꯅꯠꯇ꯭ꯔ
ꯂꯩꯏꯌꯦ ꯏꯃꯥꯈꯣꯏ ꯏꯃꯥꯗꯤ ꯌꯨꯝꯗ ꯂꯩꯌꯦ ꯑꯗꯣ ꯑꯇꯩꯗꯤ ꯂꯣꯏꯅ ꯆꯥꯟꯗꯦꯜꯗ ꯂꯩꯌꯦ
ꯀꯔꯤ ꯅꯥꯕꯒꯤꯃ
ꯑꯁ ꯀꯨꯏꯈ꯭ꯔꯦꯗꯅ ꯃꯥꯅ ꯅꯥꯕꯗꯣ
ꯑꯥ ꯅꯪꯃꯣ ꯍꯧꯖꯤꯛ ꯀꯩ ꯊꯕꯛ ꯇꯧꯔꯤꯅꯣ
ꯀꯔꯤ ꯇꯧꯒꯦꯔꯣ ꯀꯔꯤꯁꯨ ꯇꯧꯕ ꯌꯥꯗꯦ ꯑꯉꯥꯡꯁꯤ ꯅꯔꯒ ꯂꯩꯌꯦ ꯍꯥꯏꯔꯒ
ꯀꯗꯥꯏꯗ ꯆꯠꯀꯦꯅꯣ ꯑꯉꯥꯡ ꯂꯩꯕꯅꯤ ꯎꯄꯥꯏ ꯂꯩꯇꯦ
ꯑꯉꯥꯡꯁꯤ ꯅꯕꯨꯒꯤ ꯄꯦ ꯁꯥꯎ ꯍꯥꯏ ꯀꯩꯅꯣ
ꯄꯦ ꯁꯥꯥꯟꯅꯉꯥꯏꯗꯣ ꯄꯦ ꯁꯥꯟꯅꯉꯥꯏ ꯃꯤꯗꯣ ꯑꯗꯨꯗꯣ ꯑꯩꯈꯣꯏꯅ ꯑꯣꯏꯅ ꯊꯥꯔꯒ ꯂꯩꯈ꯭ꯔꯦ
ꯄꯦ ꯁꯥꯎ ꯍꯥꯏꯔ ꯑꯉꯥꯡ ꯑꯅꯤ ꯁꯦꯅꯕꯒꯤ ꯄꯦ ꯁꯥꯎ ꯍꯥꯏꯔ ꯑ
ꯄꯦ ꯆꯥꯅꯉꯥꯏ ꯅꯨꯄꯤ ꯑꯩꯉꯣꯟꯗ ꯍꯥꯏꯅꯉꯥꯏ ꯁꯨꯔꯨꯛꯄꯨꯗꯤ ꯆꯥꯗꯕꯤꯗ ꯇꯠꯂꯒ ꯂꯩꯕꯅ ꯐꯩ
ꯑꯥ ꯑ ꯍꯧꯖꯤꯛ ꯀꯣꯏꯕꯨ ꯆꯠꯇꯕ꯭ꯔꯥ
ꯀꯣꯏꯕ ꯆꯠꯇꯦ ꯀꯣꯏꯕ ꯏꯃꯥꯈꯣꯏꯗꯤ ꯍꯣꯁꯇꯦꯜꯗ ꯂꯩꯕꯅꯤꯅ ꯁꯤꯗ ꯑꯗꯦꯟꯗ ꯑꯉꯥꯡꯗꯣ ꯑꯩꯉꯣꯟꯗ ꯂꯩꯕꯅꯤꯅꯀꯣ ꯆ ꯌꯥꯗꯦꯕ ꯃꯊꯟꯟꯅ ꯊꯝꯂꯝꯝꯕꯗꯣ ꯌꯥꯗꯕ ꯑꯗꯨꯒꯤ
ꯍꯟꯗꯛꯇꯤ ꯅꯣꯏ ꯑꯗꯨꯔꯣꯝ ꯆꯤꯡꯒꯤ ꯀꯩꯅꯣꯗꯨꯗ ꯍꯧꯗ꯭ꯔꯕꯣ ꯀꯩꯅꯣꯗꯣ ꯈꯨꯨꯝꯇꯣꯛ ꯄꯕꯤꯍꯔꯕꯉ
ꯀꯨꯝꯁꯤꯗꯤ ꯑꯃ ꯐꯥꯎꯕ ꯍꯧꯗꯦ
ꯑꯥ ꯑꯈꯣꯏꯔꯣꯝꯗꯗꯤ ꯑꯃꯑꯅꯤꯕꯨꯗꯤ ꯆꯥꯏꯕꯀꯣ ꯑꯗꯨ ꯑꯩ ꯍꯟꯗꯛ ꯆꯍꯤꯒꯤ ꯆꯥꯕ ꯐꯪꯗꯔꯤ
ꯑꯈꯣꯏ ꯅꯍꯥꯟ ꯊꯤ ꯏꯃꯥꯈꯣꯏꯗꯨ ꯊꯤꯕ ꯆꯠꯂꯦꯕ
ꯎꯝ
ꯀꯔꯤꯁꯨ ꯍꯧꯗꯦ ꯑꯉꯧꯕꯁꯨ ꯍꯧꯗꯦ ꯑꯉꯧꯕꯁꯨ ꯍꯧꯗꯦ ꯑꯗꯨꯒ ꯑꯉꯥꯡꯕꯁꯨ ꯍꯧꯗꯦ ꯑꯃ ꯐꯥꯎꯕ ꯍꯧꯗꯦ
ꯑꯥ
ꯀꯔꯤꯒꯤꯔ ꯈꯪꯗꯦ ꯑꯈꯣꯏꯁꯤ ꯆꯟꯗꯦ ꯑꯥ ꯑꯥ ꯆꯥꯟꯗꯦꯜ ꯂꯣꯝꯗꯗꯤ ꯌꯥꯝ ꯍꯧꯋꯦ
ꯎꯝ ꯑꯗꯨ ꯃꯣꯏꯅ ꯑꯐꯕꯤꯗ ꯊꯥꯔꯛꯀꯥꯟꯗꯤ ꯌꯥꯝ ꯍꯧꯔꯒ ꯍꯦꯛꯅꯕꯁꯨ ꯌꯥꯝ ꯌꯥꯎꯋꯦ ꯍꯥꯏꯕ
ꯑꯗꯨꯗ ꯎꯕꯒꯤ ꯑꯩꯅ ꯏꯃꯉꯣꯟꯗ ꯍꯦꯛꯄ ꯆꯠꯂꯣ ꯍꯥꯏꯅ ꯍꯥꯏꯕ ꯑꯗꯨꯒ ꯍꯦꯛꯄ ꯆꯠꯄ ꯀꯥꯟꯗꯗꯤ ꯀꯔꯤꯁꯨ ꯂꯩꯇꯕ ꯑꯃꯐꯥꯎ ꯂꯩꯇꯦ ꯍꯥꯏꯌꯦ ꯅꯠꯇꯦ ꯍꯥꯟꯅꯗꯤ ꯂꯩꯇ꯭ꯔꯁꯨ ꯑꯗꯨꯝ ꯈꯔꯗꯤ ꯑꯗꯨꯝ ꯐꯪꯉꯦꯕ
ꯎꯝ
ꯗꯨ ꯍꯧꯖꯤꯛꯇꯤ ꯑꯃꯐꯥꯎ ꯂꯩꯇꯦꯕ
ꯑꯥ ꯑꯗꯨꯃꯤ ꯁꯦꯀꯦꯟ ꯇꯔꯟ ꯂꯥꯛꯑꯦ ꯁꯦꯀꯦꯟ ꯇ꯭ꯔꯟꯗꯤ ꯍꯧꯕ ꯌꯥꯏꯅ
ꯍꯧꯒꯗꯧ ꯃꯥꯟꯗꯦ ꯅꯍꯥꯟꯗꯤ ꯑꯩꯈꯣꯏ ꯈꯨꯟꯗꯣ ꯍꯧꯕ ꯌꯥꯝ ꯊꯨꯏꯌꯦꯅ ꯐꯥꯔꯁ ꯇꯁꯨ ꯍꯧꯗꯦ ꯍꯥꯏꯔꯁꯨ ꯈꯖꯤꯛꯀꯨꯝꯕ ꯑꯗꯨꯝ ꯍꯧꯋꯦꯕ
ꯑꯥ
ꯑꯗꯨꯟꯗꯤ ꯍꯧꯖꯤꯛꯇꯤ ꯑꯃ ꯐꯥꯎꯕ ꯍꯧꯗꯦꯕ
ꯑꯝ ꯍꯟꯗꯛ ꯆꯍꯤꯗꯤ ꯃꯆꯦꯠꯄꯣ ꯆꯥꯕ ꯐꯪꯉꯣꯏꯗꯕꯔ ꯈ ꯈ ꯈꯪꯗ꯭ꯦ
ꯑꯇꯩ ꯍꯣꯏ ꯑꯇꯩꯍꯣꯏꯗꯤ ꯑꯗꯨꯝ ꯍꯩꯄꯅꯦ ꯑꯈꯣꯏ ꯑꯥ ꯆꯥꯟꯗꯦꯜꯂꯣꯝ ꯈꯣꯏꯗꯣ
ꯎꯝ
ꯑꯗꯨꯗꯤ ꯑꯗꯨꯝ ꯍꯦꯛꯀꯅꯤ
ꯅꯣꯏꯗꯤ ꯍꯣꯂꯤꯗꯦ ꯑ ꯁꯣꯇꯤ ꯅꯪ ꯌꯨꯝꯗ ꯁꯨꯞꯂꯥ ꯂꯥꯛꯑꯔꯣꯏ
ꯑꯁ ꯌꯨꯝꯗ ꯂꯥꯛꯄ ꯍꯥꯏꯕꯖꯦ ꯉꯔꯥꯡ ꯅꯍꯥꯟ ꯑꯦ ꯑꯩꯅ ꯆꯔꯁꯀꯤ ꯐꯣꯇꯣ ꯀꯥꯞꯄꯒꯤ ꯌꯨꯝ ꯆꯜꯂ ꯅꯣꯡꯉꯥꯜꯂꯒ ꯍꯂꯛꯑꯦ ꯑꯗꯨꯌꯨꯝ ꯂꯥꯛꯄ ꯍꯥꯏꯕꯖꯦ ꯈ꯭ꯔꯤꯁꯃꯥꯁ ꯋꯥꯟꯗꯦ ꯍꯣꯂꯤꯗꯦ ꯑꯗꯨ ꯉꯥꯇꯅꯤ ꯑꯗꯨꯒ ꯏꯉꯥꯗꯦ ꯍꯥꯏꯕꯗꯤ ꯌꯨꯝꯁꯥꯔꯣꯟꯒꯤ ꯑ ꯅꯍꯥꯟ ꯑꯃꯔꯛ ꯃꯤ ꯍꯤꯡꯉꯤ ꯍꯥꯏꯅ ꯇꯥꯛꯅꯕꯅꯦ ꯌꯥ ꯅꯣꯡꯃꯗ ꯀꯨꯝꯃꯛꯑꯣ ꯍꯥꯏꯕꯗ ꯀꯨꯝꯃꯨꯔꯦ ꯑꯗꯨꯒ ꯐꯨꯠ
ꯑꯣ ꯅꯠꯇꯦ ꯅꯪꯒꯤ ꯃꯤꯡꯗ ꯅꯪꯒꯤ ꯃꯤꯡꯗ ꯂꯩꯕ꯭ꯔꯣꯕ
ꯑꯥ ꯑꯩꯒꯤ ꯃꯤꯡꯗ ꯂꯩꯕꯅꯤ
ꯎꯝ
ꯑꯗꯨꯅ ꯑꯈꯣꯏꯒꯤ ꯑꯇꯩ ꯃꯇꯝꯗꯤ ꯑꯇꯩ ꯅꯨ ꯑꯇꯩ ꯑꯇꯩ ꯃꯇꯝꯗꯨꯗꯤ ꯑꯗꯨꯝ ꯏꯃꯥꯅ ꯑꯗꯨꯝ ꯀꯥꯞꯄꯦꯕ
ꯎꯝ
ꯃ ꯆ ꯄꯂ ꯂꯩꯗ ꯌꯨꯝꯁꯥꯔꯣꯟꯁꯨ ꯊꯥꯒꯠꯄꯅꯤꯅ ꯑꯗꯨꯗ ꯕꯦꯔꯥ ꯂꯥꯛꯀꯅꯤ ꯍꯥꯏꯕꯀꯣ ꯑꯗꯨꯅꯤ
ꯎꯝ ꯏꯆꯦꯒꯗꯤ ꯄꯥꯎ ꯐꯥꯎꯅꯗ꯭ꯔꯣ
ꯑ
ꯌꯨꯝꯗ ꯂꯥꯛꯈ꯭ꯔꯦ ꯍꯥꯏꯕ꯭ꯔꯥ
ꯑ ꯂ ꯍꯗꯕ ꯍꯥꯟꯅꯗꯤ ꯑꯩꯉꯣꯟꯗ ꯑꯣꯛꯁꯥ ꯆꯥꯏ ꯌꯨꯝ ꯂꯥꯞꯄꯅꯤ ꯑꯗꯨꯅ
ꯎꯝ ꯂꯩꯁꯥꯕꯤ ꯁꯥꯕꯗꯀꯣ ꯌꯦꯡꯅꯤꯡꯗꯕꯅ ꯂꯣꯏꯕꯅꯦ
ꯁꯥꯖꯅ ꯀꯅꯣ
ꯑꯩꯗꯤ ꯑꯩꯗꯤꯒꯣ ꯃꯥꯅ ꯍꯦꯛ ꯂꯥꯛꯄꯒ ꯑꯗꯨꯅꯦ ꯑꯗꯨ ꯑꯗ ꯑꯩꯗꯣ ꯀꯕ꯭ꯔꯥ ꯃꯤꯅꯀꯣ ꯅꯠꯇꯦ ꯎꯝ ꯃꯥꯗꯤ ꯈꯪꯕ꯭ꯔ ꯑꯗꯨꯝ ꯎꯝ ꯑꯇꯩꯗ ꯑꯗꯨꯝ ꯑꯩꯈꯣꯏꯒꯤ ꯐꯣꯟ ꯉꯥꯡꯅꯕꯒꯨꯝꯕꯗ ꯇꯧꯕ ꯀꯥꯟꯗꯀꯣ ꯑꯗꯨꯒ ꯃꯤꯉꯣꯟꯗ ꯁꯨꯃꯥꯏꯅ ꯍꯪꯉꯦ ꯑꯩꯈꯣꯏ ꯏꯆꯦꯈꯣꯏ ꯑꯩꯈꯣꯏ ꯑꯟꯇꯤ ꯑꯩ ꯑꯩꯉꯣꯟꯗ ꯑꯗꯨꯒ ꯑ ꯃꯆꯥ ꯑꯅꯤ ꯁꯨꯕꯤꯗꯣ ꯀꯔꯤ ꯇꯧꯕ꯭ꯔꯥ ꯍꯥꯏꯅ ꯍꯥꯏꯕ ꯍꯥꯏꯔꯒ ꯍꯥꯏꯕꯅꯦꯕ ꯑꯗꯨꯒꯤ ꯑꯗꯨꯝ ꯃꯉꯣꯟꯗ ꯑꯗꯨꯝ ꯃꯆꯥꯒꯤ ꯋꯥꯔꯤ ꯁꯥꯕ ꯀꯥꯟꯗꯀꯣ ꯑꯗꯣ ꯑꯣ ꯃꯥꯁꯦ ꯊꯩ ꯊꯩ ꯊꯩ ꯊꯩꯔꯒ ꯆꯠꯄꯅꯦꯕ
ꯑꯥ
ꯑꯗꯨ ꯌꯦꯅ ꯑꯅꯣ ꯄꯨꯔꯥ ꯃꯥꯅ ꯃꯥꯅ ꯄꯨꯔꯥ ꯂꯩꯁꯥꯕꯤ ꯑꯣꯏꯈ꯭ꯔꯦ
ꯑꯩꯈꯣꯏꯅ ꯑꯗꯨꯝ ꯃꯃꯥ ꯑꯣꯏꯍꯧꯔꯦ ꯀꯔꯤ ꯎꯄꯥꯏ
ꯑꯗꯨꯅꯦ ꯑꯁ ꯑꯩꯅꯀꯣ ꯅꯍꯥꯟꯗꯣ ꯅꯆꯥꯗꯣ ꯊꯨꯅ ꯂꯧꯕ ꯂꯥꯛꯑꯣ ꯑꯩꯅ ꯍꯥꯏꯕꯅꯦꯕ ꯑꯗꯨꯒ ꯈꯪꯕ꯭ꯔꯥ ꯑꯩꯒꯤ ꯏꯆꯥ ꯑꯩꯒꯤ ꯏꯆꯥ ꯌꯥꯎꯗꯦ ꯍꯥꯏꯌꯦꯦ
ꯅꯤ ꯑ
ꯕꯤꯔꯥꯅꯤ ꯑꯅꯨ ꯑꯗꯨꯕꯨ ꯀꯣ ꯎꯇꯤ ꯑꯗꯨꯝ ꯂꯩꯃꯤꯟꯅꯈ꯭ꯔꯕꯅꯤꯅ ꯑꯩꯁꯨ ꯑꯇꯦꯟꯗꯣ ꯊꯥꯗꯣꯛꯄ ꯉꯝꯗꯦꯕ
ꯑꯁ ꯌꯥꯗꯕꯅꯦꯍꯦ ꯑꯩꯈꯣꯏꯒꯤ ꯄꯤꯇꯨ ꯎꯝ ꯄꯤꯇ꯭ꯔꯨꯐꯥꯎ ꯑꯩꯈꯣꯏ ꯁꯨꯝ ꯂꯩꯃꯤꯟꯅꯕꯗꯣ ꯊꯥꯗꯣꯛꯄ ꯁꯨꯡ ꯑ ꯉꯝꯗꯟꯕꯤ
ꯍꯣꯏ ꯇꯨꯝꯕꯒꯨꯝꯕꯁꯨ ꯌꯥ ꯇꯨꯝꯕꯒꯨꯝꯕꯁꯨ ꯌꯥꯒꯗꯧ ꯃꯥꯟꯗꯦ ꯑꯩꯗꯤ ꯃꯥ ꯆꯠꯂꯗꯤ ꯀ ꯎ ꯑꯗꯦꯟꯗꯣ ꯑꯗꯨꯗ ꯂꯩꯕ ꯀꯥꯟꯗꯗꯤ ꯌꯥꯝ ꯀꯔꯤ ꯀꯟꯊꯤꯒꯨꯝꯕ ꯌꯥꯝ ꯀꯜꯂꯦ ꯀꯣ ꯍꯧꯖꯤꯛꯇꯤ ꯄꯨꯔ ꯆꯦꯡꯁ ꯑꯣꯏꯈ꯭ꯔꯦ ꯍꯧꯛꯇꯦ ꯅꯪꯒꯤ ꯎꯔꯗꯤ ꯌꯥꯝ ꯈꯪꯒꯅꯤ ꯍꯧꯣꯏꯖꯤꯗꯤ ꯑꯗꯨ ꯑꯗꯨꯝ ꯀꯩꯅꯣ ꯀꯟꯊꯤ ꯆꯥꯎꯕꯒꯨꯝꯕꯗꯣ ꯇꯧꯗ꯭ꯔꯦꯕ ꯆꯦꯅ ꯑꯥꯗ ꯊꯝꯕ ꯀꯥꯟꯗꯗꯤ ꯑꯗꯨꯝ ꯃꯥꯅ ꯀꯣꯏꯕ ꯆꯠꯅꯉꯥꯏ ꯐꯣꯟ ꯑꯗꯨꯝ ꯌꯦꯡꯍꯜꯂꯒ ꯊꯝꯈ꯭ꯔꯦꯗꯣ
ꯃꯥꯅꯦ ꯃꯥꯅꯦ
ꯄꯨꯔꯗꯤꯀꯣ ꯃꯥꯗꯣ ꯑꯗꯨꯝ ꯑꯥ ꯀꯩꯅꯣ ꯑꯩꯈꯣꯏꯒꯤ ꯂꯝꯕꯤ ꯑꯅꯧꯕꯗꯣ ꯑꯗꯨꯗ ꯡꯠ ꯆꯠꯄꯒꯨꯝꯕꯗ ꯃꯈꯣꯡꯅ ꯃꯊꯟꯅ ꯆꯠꯂꯦ ꯆꯦꯟ ꯆꯦꯜꯂꯒ ꯍꯜꯂꯛꯄꯁꯨ ꯑꯔꯣ
ꯎꯝ ꯑꯩꯈꯣꯏ ꯁꯨꯝ ꯂꯩꯃꯤꯟꯅꯔꯕꯅꯤꯅꯦ ꯊꯥꯗꯣꯛꯄꯒ ꯃꯇꯝꯁꯦ ꯑꯁ ꯑꯍꯤꯡ ꯂꯩꯕ ꯌꯥꯗꯕꯅꯦꯍ ꯑꯗꯨꯒꯨꯝꯕꯗꯣ
ꯑꯗꯨ ꯍꯥꯏꯕ ꯑꯩꯅ ꯑꯁ ꯂꯧꯕ ꯂꯥꯛꯑꯣ ꯍꯥꯏꯅ ꯍꯥꯏꯅ ꯍꯥꯏꯕ ꯑꯗꯨꯒꯤ ꯏꯇꯩꯩꯅꯁꯨ ꯄꯨꯡ ꯔꯣꯗ ꯐꯣꯟ ꯇꯧꯔꯛꯑꯣ ꯇꯔꯒ ꯃꯣꯏ ꯑꯅꯤꯗꯣ ꯈꯠꯅꯕ ꯖꯥꯠꯅꯤ ꯑꯗꯨꯒ ꯑꯁ ꯑꯩ ꯂꯧꯕ ꯂꯥꯛꯀꯦ ꯍꯥꯏꯅ ꯍꯥꯏꯕ ꯑꯗꯨ ꯑꯍꯤꯡꯁꯦ ꯑꯩꯁꯦ ꯀꯁꯨ ꯌꯥꯝ ꯌꯥꯗ꯭ꯔꯦ ꯃꯆꯥ ꯌꯦꯡꯂꯒ ꯑꯩꯅ ꯁꯥꯎ ꯉꯥꯏꯍꯥꯛꯇꯪꯒꯤ ꯁꯥꯎꯅꯤꯡꯕꯗꯣ
ꯑꯥ
ꯑꯗꯨꯒꯤ ꯂꯧꯕ ꯂꯥꯛꯑꯣ ꯍꯥꯏꯕꯅꯦꯕ ꯑꯗꯨꯒꯛ ꯋꯥꯈꯟꯁꯦ ꯍꯣꯔꯦꯟ ꯇꯨꯝꯕ ꯀꯥꯟꯗ ꯑꯩꯁꯦ ꯑꯗꯨ ꯅꯨꯡꯉꯥꯏꯔꯛꯇ꯭ꯔꯦ
ꯑ ꯇꯥꯃ ꯑꯩꯈꯣꯏ ꯇꯔ ꯐꯥꯎ ꯑꯩꯈꯣꯏ ꯁꯨꯝ ꯂꯩꯃꯤꯟꯅꯕ ꯐꯥꯎ ꯁꯨꯝ ꯅꯣꯡꯃꯇꯜ ꯀꯨꯝꯃꯔꯁꯨ ꯑꯗꯨꯨꯝ ꯀꯩꯅꯣ ꯇꯧꯕꯁꯦ ꯌꯥꯝ ꯅꯨꯡꯉꯥꯏꯇꯕꯅꯦꯕ ꯄꯨꯛꯅꯤꯡ ꯌꯥꯝ ꯅꯨꯡꯁꯤꯕꯅꯦꯕ
ꯍꯣꯏ
ꯗꯕꯅꯤꯅ ꯑꯉꯥꯡꯅꯁꯨ ꯈꯪꯕꯅꯤꯅ ꯑꯩꯈꯣꯏꯅ ꯁꯁꯨꯝ ꯂꯣꯏ ꯝꯕꯤꯁꯦ ꯑꯗꯨꯝ ꯈꯪꯕꯅꯦꯕ ꯃꯣꯏꯅꯁꯨꯦ
ꯇ ꯍꯥꯡꯕ ꯅꯪꯁꯦ ꯎꯝ ꯑꯩꯅ ꯑꯙꯦꯟ ꯅꯨꯡꯁꯤꯕ꯭ꯔꯥ ꯍꯥꯏꯅ ꯍꯥꯡꯕꯁꯦ ꯑꯗꯨꯒꯤ ꯀꯩꯅꯣ ꯑꯠꯇꯦ ꯄꯨꯔꯥ ꯂꯩꯁꯥꯕꯤꯅꯦ ꯂꯩꯁꯥꯕꯤ ꯑꯩꯅꯀꯣ ꯄꯨꯔꯥ ꯑꯔꯤꯕꯅꯦ ꯑꯣꯜꯂ ꯂꯩꯔꯤꯁꯦ ꯑꯗꯨꯒꯤ ꯑꯩꯈꯣꯏ ꯂꯩꯀꯥꯏꯈꯣꯏꯅꯁꯨ ꯍꯥꯏꯅ ꯔꯕꯤꯤꯟꯥꯁ
ꯑꯩꯈꯣꯏꯅꯄꯥ꯭ꯔ ꯃꯣꯏꯒꯤ ꯃꯃꯥ ꯑꯣꯏꯍꯧꯔꯦ ꯑꯉꯥꯡꯒꯤ ꯃꯃꯥ ꯑꯣꯏꯍꯧꯔꯦ ꯎ ꯄꯩꯁꯥꯕꯤ ꯁꯥꯥꯅꯤꯡꯅꯁꯨ ꯎꯄꯥꯏ ꯂꯩꯇꯦ
ꯑꯗꯨꯗ ꯈꯪꯕ꯭ꯔꯣ ꯅꯍꯥꯟ ꯃꯔꯛꯇꯤ ꯃꯥꯒꯤ ꯅ ꯇꯧꯕꯗ
ꯑꯥ
ꯑꯣ ꯏꯗꯣ ꯈꯪꯕ꯭ꯔꯥ ꯏꯁꯤꯡꯒꯨꯝꯅ ꯇꯥꯕ ꯋꯥꯅꯤꯗ ꯄꯨꯔꯥ ꯀꯩꯅꯣꯒꯨꯝꯅ ꯇꯥꯈ꯭ꯔꯦ ꯑꯗꯨꯗꯒꯤꯗꯤ ꯑꯩꯁꯨ ꯄꯥꯈꯠꯈ꯭ꯔꯦ ꯑꯗꯨꯒ ꯏꯆꯦꯉꯣꯟꯗ ꯂꯧꯕꯠꯂꯥꯛꯑꯣ ꯂꯧꯕꯠꯂꯛꯑꯣ ꯍꯥꯏꯅ ꯍꯥꯏꯈ꯭ꯔꯦ ꯑꯩꯅ ꯅꯠꯇꯦ ꯑꯃꯔꯛ ꯌꯦꯡꯕ ꯂꯥꯛꯑꯣ ꯍꯥꯏꯅ ꯍꯥꯏꯕ ꯅꯥꯕꯅꯤꯅ ꯔꯣ ꯃꯥꯒꯤ ꯇꯣꯟꯝꯗꯣ ꯑꯁ ꯏ ꯊꯣꯛꯄꯗꯣ ꯀꯔꯤꯒꯤꯔꯥ ꯈꯪꯗꯦꯅꯦ ꯃꯥꯗꯣ ꯃꯍꯧꯁꯥꯅ ꯑꯗꯨꯃꯥꯏꯅ ꯊꯣꯛꯑꯦ ꯍꯥꯏꯌꯦꯦ
ꯈꯖꯤꯛꯀꯨꯝꯕ ꯊꯣꯛꯂꯗꯤ ꯐꯕ ꯅꯠꯇꯦꯁ ꯁꯥꯕꯒꯤꯗꯤ ꯑꯗꯨꯝ ꯑꯩꯈꯣꯏ ꯈꯖꯤꯛ ꯀꯨꯝꯕ ꯊꯣꯛꯇ꯭ꯔꯥ
ꯑꯥ
ꯎꯠꯇꯦ ꯎꯇꯦ ꯃꯥꯒꯤꯗꯤ ꯑꯣ ꯖꯨꯔ ꯑꯩꯈꯣꯏꯅ ꯇꯥꯕꯗꯣ ꯏꯁꯤꯡꯒꯨꯝꯅ
ꯑꯥ
ꯇꯥꯕꯅꯦꯕ ꯑꯗꯣ ꯋꯥꯈꯜꯈ꯭ꯔꯦ ꯈꯪꯕ꯭ꯔꯣ ꯑꯗꯨ ꯃꯥꯗꯣ ꯐꯥꯔꯁꯇ ꯑꯆꯧꯕ ꯑꯃ ꯊꯣꯛꯄꯅꯦꯕ ꯏꯗ ꯑ ꯉꯔꯥꯡꯒꯨꯝꯕ ꯍꯥꯏꯔꯒ ꯑꯗꯨꯒ ꯉꯁꯤꯅ ꯑꯃꯨꯛꯀ ꯄꯨꯔꯥ ꯏꯁꯤꯡ ꯇꯥꯕ ꯅꯨꯃꯤꯠ ꯑꯍꯨꯝꯒꯨꯝꯕ ꯑꯗꯨꯝ ꯅꯟ ꯏꯁꯇꯣꯞꯇ ꯇꯧꯔꯒ ꯂꯩꯕꯅꯦꯕ
ꯑꯗꯨ